ꯕꯣ ꯔꯥꯖꯨꯠꯇ ꯌꯥꯔ ꯍꯣꯏ ꯑꯣꯟꯂꯥꯏꯟꯗꯩ ꯂꯩꯔꯤꯅꯦ ꯑꯣꯟꯂꯥꯏꯟꯗꯩ ꯂꯩꯔꯤꯔꯣ ꯑꯩꯅ ꯍꯥꯏꯗꯔꯥ ꯑꯣꯟꯂꯥꯏꯟꯗꯩ ꯂꯩꯕꯅ ꯈ꯭ꯋꯥꯏ ꯐꯕꯅꯦꯅ ꯑꯦꯃꯥꯖꯣꯟ ꯗꯩꯩ ꯆꯦꯟꯕꯅꯦꯕ ꯑꯁ ꯒꯥꯔꯤ ꯃꯈꯨꯝꯅꯤꯅ ꯂꯥꯡꯉꯤꯖꯦ ꯇꯧꯔꯤꯖꯦ ꯌꯦꯡꯉꯣ ꯑꯩꯒꯤ ꯄꯨꯟꯁꯤ ꯑꯩꯒꯤ ꯄꯨꯟꯁꯤꯁꯦ
ꯄꯨꯈꯤ ꯃꯄꯥꯟꯗ ꯆꯠꯂꯣ
ꯑꯥ ꯈ ꯃ
ꯗꯣꯡꯗꯣꯡ ꯅꯥꯎꯗꯣ ꯀꯃꯥꯏꯅ ꯇꯧꯔꯤꯒꯦ ꯑꯝꯇ ꯍꯪꯉꯨ
ꯁꯤ ꯌꯥꯔꯦ ꯇꯣꯛꯑꯣ ꯃꯥ ꯌꯥꯝ ꯍꯧꯋꯦ ꯀꯥꯟꯅ ꯄꯣꯠꯇꯦ ꯅꯪ ꯍꯣꯔꯦꯟ ꯍꯪꯉꯣ
ꯗꯤꯖꯥꯔꯕꯦꯁꯟꯒꯤ ꯁꯝꯃꯤꯁꯟ ꯗꯦꯠ ꯑꯦꯠꯅꯤ ꯀꯣꯌꯦ ꯑꯩꯅ ꯑꯩꯅ ꯏꯕ ꯍꯧꯗ꯭ꯔꯤ ꯑꯩꯈꯣꯏꯗꯤ
ꯑꯩꯅ ꯉꯁꯥꯏ ꯆꯠꯄꯤꯔꯝꯗꯧꯗꯣ ꯚꯥꯕꯁꯦ ꯁꯨꯡꯑꯣꯏ ꯑꯣꯏꯗꯕ ꯑꯩꯁꯦ ꯑꯩꯒꯤ ꯁꯣꯝ ꯅꯥꯀꯟꯒꯤ ꯀꯟꯅ ꯆꯤꯟꯕ ꯃꯇꯥꯡꯒ ꯃꯥꯒꯤꯗꯨꯒ ꯐꯥꯡꯖꯤꯟꯅꯔꯦꯕ ꯍꯟꯗꯛꯁꯦ
ꯑꯩꯗꯤ ꯐꯥꯡꯖꯟꯅꯕ ꯅꯠꯇꯤꯌꯦ ꯑꯩꯗꯤ ꯗꯤꯖꯥꯔꯇꯔꯁꯥꯟ ꯑꯩ ꯢꯗꯤꯌꯦ ꯀꯃꯥꯏ ꯇꯧꯗꯣꯏꯅꯣ ꯈꯪꯗꯦ ꯃꯊꯥ ꯁꯥꯏꯕꯣ
ꯈꯔ ꯈꯔ ꯏꯌꯨ ꯌꯥꯗ꯭ꯔꯣ
ꯑꯩꯁꯦ ꯐꯣꯟꯗ ꯏꯕꯅ ꯐꯗꯧꯕ ꯃꯥꯟꯕ
ꯇꯥꯏꯞ ꯇꯧꯒꯦ ꯍꯥꯏꯔꯣ
ꯑ ꯐꯣꯟꯗ ꯌꯦꯡꯉꯗꯤ ꯍꯥꯏꯐꯦꯠꯇꯁꯨ ꯒꯨꯒꯜꯗꯩ ꯃꯇꯦꯛ ꯃꯇꯦꯛꯇꯁꯨ ꯀꯣꯄꯤ ꯐꯦꯁ ꯇꯧꯕꯁꯨ ꯌꯥꯅꯤꯗꯅ
ꯌꯥꯕꯅꯤ ꯐꯣꯟꯗꯩ ꯏꯒꯦ ꯏꯔꯣ ꯑꯦꯝ ꯑꯦꯁ ꯋꯥꯔꯗ ꯌꯥꯎꯔꯗꯤ
ꯑ ꯑꯦꯝ ꯑꯦꯁ ꯋꯥꯔꯗ ꯌꯥꯎꯕꯅꯤ ꯑꯗꯣ ꯍꯌꯦꯡ ꯃꯤꯉꯣꯟꯗ ꯆꯤꯡ ꯆꯤꯡꯊꯣꯛꯅꯕꯒꯤ ꯊꯥꯖꯤꯟꯕꯗꯁꯨ ꯂꯥꯏꯗꯅ ꯑꯗꯨꯅ ꯑꯃꯨꯛ
ꯂꯥꯏꯔꯦ ꯑꯗꯨꯅ ꯐꯔꯦ ꯆꯦꯗ ꯏꯔꯒ ꯑꯃꯨꯛ ꯅꯝꯅ ꯂꯩꯔꯗꯤ
ꯃꯤꯅ ꯄꯩꯁꯥ ꯍꯦꯟꯅ ꯆꯪꯕ ꯆꯪꯉꯅꯦꯕ ꯑꯗꯨꯗꯤ
ꯎꯝ ꯃꯁꯥꯅ ꯇꯥꯏꯞ ꯇꯧꯖꯕꯅꯤ ꯉꯥꯝꯗꯕꯒꯤ ꯋꯥꯅꯤ ꯆꯠꯈ꯭ꯔꯕ ꯗꯣꯡꯗꯣꯡꯗꯤ
ꯆꯠꯇꯦ ꯂꯩꯍꯧꯕꯅꯦ ꯑꯩ ꯃꯣꯏ ꯌꯥꯝ ꯂꯥꯡꯉꯦꯅ ꯏꯃꯨꯡ ꯆꯪꯉꯛꯄ
ꯎꯝ ꯂꯨꯍꯣꯡꯕꯗꯨꯅ ꯅꯪ ꯀꯔꯤ ꯁꯦꯠ ꯇꯧꯔꯤꯒꯦ
ꯂꯨꯍꯣꯡꯕꯗꯣ ꯑꯩ ꯏꯅꯝꯃꯒꯤ ꯐꯅꯦꯛ ꯕ꯭ꯂꯨꯗꯣ
ꯕ꯭ꯂꯨ
ꯑꯥ ꯅꯠꯇꯦꯍꯦ ꯑ ꯏꯅꯝꯃꯒꯤ ꯐꯅꯦꯛ ꯕ꯭ꯂꯨ ꯑꯌꯥꯛꯄꯤ ꯑꯃ ꯂꯩꯌꯦꯕ
ꯀꯩꯅꯣꯔꯣ ꯃꯄꯥꯟ ꯅꯥꯏꯕꯔꯣ
ꯃꯄꯥꯟ ꯅꯥꯏꯕꯅꯦ
ꯑꯗꯨꯒ ꯄꯥꯅꯕ ꯐꯤ ꯃꯅ ꯅꯍꯥꯟꯃꯨꯛ ꯑꯩꯉꯣꯟꯗ ꯏꯜꯂꯣꯅ ꯍꯥꯏꯕ ꯃꯆꯨ ꯁꯪꯕꯗꯣ ꯑꯣꯏꯗꯣꯏꯔꯥ
ꯀꯔꯝꯕ
ꯑꯁ ꯅꯣꯏꯅ ꯑ ꯆꯦꯛꯀꯥꯒꯤ ꯐꯤꯗꯣ ꯄꯨꯔꯛꯇ꯭ꯔꯤꯉꯩꯗ ꯁꯤ ꯐꯖꯕꯅꯤ ꯏꯜꯂꯨꯅ ꯃꯆꯨ ꯅꯧꯅ ꯁꯪꯉꯤꯅꯦꯅ ꯑꯃ ꯄꯨꯊꯣꯔꯛꯄꯗꯣ ꯔꯥꯅꯤ ꯑꯃ
ꯄꯤꯟꯛ ꯇꯨꯔꯣ
ꯄꯤꯡꯛ ꯑꯣꯏ ꯀꯩ ꯑꯣꯏ ꯄꯤꯟꯛꯂꯣ ꯕ꯭ꯂꯨ ꯑꯣꯏ ꯀꯩ ꯑꯣꯏ ꯚꯥꯏꯌꯣꯂꯦꯠ ꯑꯣꯏ ꯀꯩ ꯑꯣꯏ ꯇꯧꯗꯥꯏꯅꯦ
ꯑꯣ ꯑꯣ ꯑꯣ ꯑꯣ ꯑ ꯑꯗꯨꯗꯣ
ꯑꯗꯨ ꯏꯟꯗꯣꯏꯔꯥ
ꯎꯝ
ꯑꯩꯗꯤ ꯑꯗꯨꯁꯨ ꯂꯩꯇ꯭ꯔꯤ ꯍꯩꯖꯤꯡꯄꯣꯠꯀꯤꯁꯨ ꯂꯩꯇ꯭ꯔꯤ ꯋꯥꯏ꯭ꯠ ꯉꯥꯛꯇ ꯁꯨꯠ ꯇꯧꯔꯤꯅꯦ ꯑꯩ
ꯌꯥꯔꯦ ꯏꯕꯦꯝꯃ ꯍꯦꯜꯂꯣꯏ ꯃꯥꯟꯅꯕ ꯊꯕꯛꯅꯤ ꯅꯪꯁꯨ
ꯍꯦꯜꯂꯣꯏ ꯃꯥꯟꯕꯅꯦ ꯑꯩꯅ ꯄꯥꯝꯃꯤꯁꯦ
ꯌꯥꯔꯦ ꯖꯥꯠ ꯖꯥꯠ ꯌꯥꯝ ꯇꯧꯔꯛꯀꯗꯧꯔꯤ
ꯇꯤꯆꯤꯡ ꯑꯦꯠꯁꯀꯤ ꯎ ꯂꯩꯕꯁꯤꯗꯅꯦ ꯐꯅꯦꯛꯇꯣ ꯈꯔ ꯑꯔꯪꯕ ꯌꯥꯎꯕ ꯑꯃ ꯂꯩꯍꯧꯔꯦꯗꯅ
ꯎꯝ
ꯑꯗꯨꯒ ꯐꯤꯗꯨꯅ ꯑꯩꯈꯣꯏꯒꯤ ꯑ ꯔꯥꯅꯤ ꯑꯣꯏꯔꯒꯕꯨꯗꯤ ꯌꯥꯝ ꯐꯔꯦ ꯋꯥꯏꯐꯝꯁꯤꯁꯨ ꯂꯩꯇ꯭ꯔꯤꯕꯅꯤꯀꯣ ꯍꯥꯏꯔꯤꯁꯦ ꯔꯥꯅꯤ ꯑꯣꯏꯔꯒꯕꯨꯗꯤ ꯌꯥꯝ ꯐꯔꯦ ꯅꯠꯇ꯭ꯔꯁꯨ ꯋꯥꯡꯈꯩꯗ ꯑꯔꯪꯕꯅ ꯀꯣꯠꯄ ꯌꯥꯝ ꯂꯩꯇ꯭ꯔꯥ
ꯎꯝ
ꯑꯉꯧꯕꯗ ꯀꯩꯀꯩ ꯀꯂꯔ ꯃꯌꯥꯝꯅ ꯂꯩ ꯍꯛꯄ ꯑꯗꯨꯒꯨꯝꯕ ꯏꯜꯂꯁꯨ
ꯀꯥꯏꯗꯒꯤ ꯋꯥꯡꯈꯩ ꯇꯧꯗꯣꯏꯅꯣꯍꯦ ꯅꯪꯁꯨ ꯅꯥꯇꯩ ꯆꯥꯗꯕ ꯋꯥꯡꯈꯩ ꯑꯉꯧꯕꯗꯨꯗꯤ ꯃꯤ ꯑꯥ ꯍꯟꯅꯨꯕꯤꯅ ꯏꯟꯕꯗꯨꯕꯨ
ꯋꯥꯡꯈꯩ ꯑꯉꯧꯕ ꯍꯥꯏꯗꯤꯅꯦ ꯑ ꯂꯣꯏꯅ ꯉꯧꯗꯣꯏ ꯅꯠꯇꯦꯕ ꯃꯥꯒꯤ ꯃꯄꯥꯛꯇꯣ ꯉꯧꯖꯔꯒꯁꯨ ꯂꯩꯔꯣꯡ ꯃꯌꯥꯝꯗꯨꯗꯤ ꯃꯆꯨ ꯃꯆꯨ ꯑꯣꯏꯗꯣꯏꯅꯦꯕ
ꯑꯥ ꯑꯗꯨ ꯅꯪ ꯀꯥꯏꯗꯩ ꯑꯗꯨꯃꯨꯛ ꯊꯤꯗꯣꯏꯕ
ꯈꯪꯗꯦꯍꯦ ꯐꯖꯅꯤ ꯍꯥꯏꯕꯩ ꯋꯥꯅꯤ ꯀꯥꯏꯗ ꯊꯤꯔꯨꯗꯣꯏꯅꯣ ꯑꯩꯕꯣ ꯑꯗꯨꯕꯣ
ꯎꯝ
ꯅꯠꯇ꯭ꯔꯒꯅ ꯔꯥꯅꯤ ꯔꯥꯅꯤꯗ ꯀ꯭ꯔꯤꯝ ꯀꯂꯔꯒꯨꯝ ꯑꯁ ꯈꯪꯗ꯭ꯔꯦ ꯑꯩ ꯈꯟꯕꯝ ꯈꯪꯗꯦ ꯋꯥ꯭ꯏꯠꯇꯤ ꯋꯥ꯭ꯏꯠ ꯇꯧꯅꯤꯡꯕꯩ ꯋꯥꯅꯤꯁꯦ ꯋꯥꯋꯥꯏꯠ ꯍꯥꯏꯅ ꯍꯦꯛꯇ ꯃꯧꯒꯤ ꯇꯥꯏꯞꯇ ꯍ꯭ꯋꯥꯏꯠ ꯑꯗꯨꯗꯤ ꯅꯠꯇꯕ ꯌꯥꯝꯅ ꯐꯖꯕꯤ ꯋꯥꯏꯠ
ꯌꯥꯔꯦ ꯅꯪꯒꯤ ꯖꯟ ꯖꯥꯟ ꯁꯦ ꯋꯥꯏꯐꯝꯁꯨ ꯂꯩꯇꯗꯅ ꯇꯧꯔꯤꯕ ꯂꯥꯡꯈꯠꯂꯤꯕ ꯃꯌꯥꯝꯁꯦ ꯀꯣꯛꯀ ꯉꯥꯎꯋꯤ ꯏꯕꯦꯝꯃꯥ ꯑꯔꯩ ꯑꯥꯂꯩꯕꯅꯦ ꯑꯩꯈꯣꯏ ꯁꯦꯠꯁꯤꯟꯗꯣꯏꯁꯤ
ꯋꯥꯈꯟꯁꯤꯗ ꯁꯨꯝ ꯈꯟꯕꯩ ꯋꯥꯅꯤꯍꯦ ꯋꯥꯏꯐꯝ ꯂꯩ ꯄꯣꯠꯇꯦ ꯈꯨꯗꯛꯇꯨꯗ ꯀꯥꯏꯗꯅꯣ ꯀꯩꯅꯣꯝ ꯁꯦꯠꯆꯅꯤ ꯀꯩꯅꯣꯝ ꯁꯦꯠꯆꯜꯂꯒ ꯑꯗꯨꯝ ꯆꯠꯁꯤꯟꯕꯤꯗꯣꯏꯅꯦ ꯂꯥꯁꯇ ꯑꯩ ꯁꯥꯔꯤ ꯐꯨꯟ ꯑꯃ ꯁꯦꯠꯁꯤꯟꯂꯒ
ꯍꯥꯏꯗꯤ ꯄꯨꯅꯪ ꯁꯤꯠꯆꯔꯒ ꯆꯠꯇꯣꯏꯔꯥ ꯃꯤ ꯂꯨꯍꯣꯡꯕꯗꯣ
ꯑꯝ
ꯌꯥꯏꯌꯦ ꯕꯦꯗꯤ ꯑꯣꯟꯈꯠꯂꯒ ꯅꯨꯃꯤꯗꯥꯡ ꯁꯟ ꯒꯤꯂꯥꯁ ꯑꯃꯃꯝꯒ ꯎꯞꯄꯒ ꯗꯣ
ꯁꯥꯔꯤ ꯐꯨꯟ ꯑꯃ ꯍꯥꯏꯒꯠꯂꯒ ꯆꯠꯄꯗꯤ ꯌꯥꯔꯣꯏꯗ꯭ꯔꯕ ꯂꯨꯍꯣꯡꯕꯁꯦ
ꯌꯥꯅꯤ ꯀꯔꯤ ꯌꯥꯗꯅꯦꯒ ꯑꯧ ꯑꯅꯧꯕꯅꯦꯅ ꯇꯧꯕꯇꯕꯨ ꯁꯦꯡꯗꯣꯛ ꯇꯥꯕ ꯑꯩꯈꯣꯏ ꯅꯣꯡꯉꯥꯜꯂ ꯂꯨꯍꯣꯡꯕ ꯆꯠꯂꯨꯔꯒ
ꯅꯍꯥꯔꯣꯟꯅ ꯀꯧꯈꯠꯂꯛꯀꯗꯧꯕꯗꯡ ꯉꯥꯏꯔꯦ ꯃꯤꯅꯗꯤ ꯇꯥꯟꯊꯣꯔꯛꯑꯣꯏ ꯀꯩꯁꯨ ꯑꯉꯧꯕꯗꯤ ꯁꯦꯠꯅꯤꯡꯉꯤ ꯈꯜꯂꯤꯕꯅꯤ ꯋꯥꯈꯟꯁꯦ
ꯎꯝ
ꯂꯩꯇ꯭ꯔꯒꯗꯤ ꯑꯩꯒꯤ ꯄꯤꯡꯛꯇꯣ ꯁꯦꯠꯆꯜꯂꯅꯤ ꯕ꯭ꯂꯥꯎꯁ ꯄꯤꯡꯛꯇꯣ ꯂꯤꯠꯁꯜꯂꯅꯤ ꯐꯤ ꯄꯤꯡꯛꯅ ꯀꯥꯏꯗꯒꯤ
ꯑꯩ ꯑꯩꯒꯤꯁꯨꯅꯤ ꯇꯧꯗꯣꯏꯁꯦ ꯅꯪ ꯕ꯭ꯂꯥꯎꯁ ꯄꯤꯡꯛꯇꯨ ꯂꯤꯠꯂ ꯀꯔꯤ ꯀꯔꯝꯕ ꯏꯟꯗꯣꯏꯕ
ꯑꯗꯨꯅꯤ
ꯕ꯭ꯂꯥꯎꯁꯇꯄꯨꯗꯤ ꯍ꯭ꯋꯥꯏꯠꯇꯣ ꯏꯔꯩꯗ ꯂꯩꯔꯦ ꯅꯪꯒꯤ ꯐꯤ ꯍ꯭ꯋꯥꯏꯠꯇꯣ ꯂꯩꯇꯕꯩ ꯋꯥꯅꯤ
ꯋꯥꯏꯠꯇꯣ ꯎꯝ ꯄꯨꯔꯥ ꯋꯥꯏꯠꯁꯨ ꯐꯖꯔꯣꯏꯕ ꯀ꯭ꯔꯤꯝ ꯑꯣꯏ ꯀꯩꯑꯣꯏ
ꯎꯝ ꯍ꯭ꯋꯥꯏꯠꯇ ꯁꯅꯥ ꯃꯆꯨꯨꯅꯒ ꯍꯠꯄꯗꯣ
ꯏꯆꯟꯒꯤ ꯁꯃꯨꯗ꯭ꯔ ꯃꯆꯨꯗꯣ ꯑꯣꯏꯅ ꯁꯦꯠꯂꯁꯤꯔꯥ ꯈꯡꯗꯦꯅꯦ
ꯑꯗꯨꯁꯨ ꯌꯥꯏ ꯑꯗꯨꯁꯨ ꯌꯥꯝ ꯉꯥꯟꯕꯅꯦ ꯑꯩꯈꯣꯏ ꯆꯟꯗꯣ
ꯎꯝ ꯁꯃꯨꯗ꯭ꯔ ꯃꯆꯨꯒꯤ ꯐꯅꯦꯛꯇꯣ ꯁꯦꯠꯂꯕ ꯃꯥꯒꯤ ꯁꯃꯨꯗ꯭ꯔ ꯃꯆꯨꯒꯤ ꯕ꯭ꯂꯥꯎꯁꯇꯣ ꯂꯤꯠꯂꯕ
ꯐꯤꯗꯤ ꯀꯔꯥꯏꯗꯩ ꯁꯃꯨꯗ꯭ꯔꯥ
ꯐꯤ ꯁꯃꯨꯗ꯭ꯔ ꯂꯩꯥꯇꯦ
ꯁꯃꯨꯗ꯭ꯔ ꯂꯩꯇꯦꯅꯦ ꯅꯪ ꯀꯩꯅꯣ ꯅꯝꯕꯨꯜ ꯇꯨꯔꯦꯟ ꯑꯣꯏꯅ ꯇꯧꯔꯣ
ꯅꯝꯕꯨꯟ ꯇꯨꯔꯦꯟꯅ ꯀꯅꯥꯒꯤꯗ ꯂꯩꯒꯦ
ꯈꯡꯗꯦ ꯑꯥ ꯅꯥꯗꯔꯣ
ꯑꯁ ꯈꯪꯗꯦ ꯃꯊꯥ ꯁꯥꯏ ꯃꯣꯏꯅ ꯂꯨꯍꯣꯡꯉꯒ ꯑꯩꯅ ꯃꯊꯥ ꯁꯥꯏ ꯁꯣꯅꯥꯂꯤꯒꯤ ꯀꯦꯛꯁꯤꯁꯨ ꯌꯥꯝ ꯐꯖꯔꯦꯍꯦ
ꯑꯩ ꯀꯦꯛ ꯇꯝꯕ ꯆꯠꯅꯤꯡꯉꯦ ꯅꯪ ꯆꯠꯅꯤꯡꯗꯔꯣ
ꯖꯤꯅꯥꯗꯣ ꯏꯃꯥꯟꯅꯕꯤꯗꯣ ꯃꯥꯒꯤ ꯑꯥ ꯀꯩꯅꯣ ꯇꯧꯔꯤꯕꯅꯦ ꯀ꯭ꯂꯥꯁ ꯂꯧꯔꯤꯕꯅꯦ
ꯎꯝ ꯑꯣ ꯀꯩꯅꯣꯗꯣ ꯂꯩꯁꯤ ꯕꯦꯛꯁꯇꯣ ꯃꯥꯏ ꯅꯛ ꯑꯦꯀꯣ ꯀꯩꯁꯥꯝ ꯂꯩꯀꯥꯏꯗ ꯄꯩꯁꯥ ꯀꯩꯌꯥꯝ
ꯍꯥꯏꯕꯤꯕꯩꯕꯨꯗꯤ ꯄꯩꯁꯥꯗꯨ ꯀꯌꯥꯃꯨꯛ ꯌꯥꯝ ꯆꯪꯗꯣꯏꯅꯣꯗꯣ ꯈꯪꯅꯤꯡꯕ ꯋꯥꯅꯦ
ꯈꯪꯗꯦ ꯃꯆꯥꯛ ꯃꯊꯨꯝ ꯃꯣꯏꯅ ꯂꯣꯏ ꯄꯨꯊꯣꯛꯇꯣꯏꯅꯦꯕ ꯈꯨꯠꯁꯨ ꯈꯨꯠꯂꯥꯏ ꯀꯩ ꯀꯔꯥ
ꯎꯝ
ꯑꯗꯨꯗ ꯂꯨꯄꯥ ꯂꯤꯁꯤꯡ ꯑꯍꯨꯝꯃꯨꯛꯀ ꯂꯧꯒꯦ ꯍꯥꯏꯔꯛꯀꯗ꯭ꯔ ꯑꯥ
ꯑꯩꯅ ꯀꯣꯟꯅ ꯂꯩꯖꯒꯦ ꯍꯥꯏꯔꯒꯅ ꯑꯁ ꯇꯧꯖꯒꯦ ꯍꯥꯏꯔꯒꯅ ꯑꯩꯒꯤ ꯂꯩꯖꯗꯣꯏꯕ
ꯑꯥ ꯅꯪꯅ ꯌꯨꯝꯗ ꯑꯩꯒꯤ ꯍꯥꯡꯗꯣꯛꯆꯔꯒꯦ ꯈꯣꯠꯂꯒꯦ ꯍꯥꯏꯔꯒꯅ ꯅꯪꯅ ꯍꯥꯏꯗꯤ ꯃꯆꯥꯛ ꯃꯊꯨꯝꯗꯣ ꯁꯤꯅ ꯁꯤ ꯆꯪꯉꯤ ꯁꯤꯒꯤ ꯇꯧꯕꯅ ꯁꯤ ꯆꯪꯉꯤꯗꯣ ꯅꯪ ꯂꯣꯏ ꯈꯪꯖꯔꯛꯑꯀꯥꯟꯗ ꯀꯣꯟꯅ ꯅꯪꯒꯤ ꯑꯣꯏꯕꯗꯤ ꯅꯪꯅ ꯂꯩꯖꯔꯅꯤ ꯅꯪꯒꯤ ꯇꯝꯕꯒꯤ ꯑꯣꯏꯅꯗꯤ ꯃꯣꯏꯅ ꯂꯣꯏ ꯄꯤꯗꯣꯏꯅꯦꯕ
ꯎꯝ ꯎꯝ ꯇꯁꯦꯡꯅ ꯀꯦꯛꯀꯤ ꯗꯨꯀꯥꯟ ꯍꯥꯡꯕꯒꯤꯗꯤ ꯈꯟꯗꯦ ꯁꯨꯝ ꯁꯥꯕ ꯍꯩꯅꯤꯡꯕꯩ ꯋꯥꯅꯤ
ꯑꯩꯁꯨ ꯍꯩꯗꯤ ꯍꯩꯅꯤꯡꯉꯦ
ꯍꯤꯂꯤꯡ ꯄ꯭ꯔꯣꯁꯦꯁꯇ ꯌꯥꯝ ꯀꯥꯟꯅꯩ ꯍꯥꯏꯌꯦ ꯕꯦꯛꯀꯤꯡ ꯇꯧꯕ
ꯑꯣ
ꯇ꯭ꯔꯣꯃꯥ ꯂꯩꯕ ꯀꯥꯡꯕꯨꯗꯤ ꯕꯦꯛꯀꯤꯡ ꯇꯧꯕ ꯈꯣꯠꯄꯁꯨꯦ ꯌꯥꯝ ꯐꯩ ꯍꯥꯏ
ꯁꯣꯅꯥꯂꯤꯒꯤꯗꯤ ꯌꯥꯝ ꯐꯖ ꯃꯥꯒꯤ ꯃꯥꯅ ꯍꯦꯛ ꯁꯥꯗꯣꯔꯛꯄ ꯗꯤꯖꯥꯏꯟ ꯍꯥꯏꯇꯥꯔꯦꯅꯦ ꯑꯩꯈꯣꯏ ꯃꯊꯛꯇ ꯐ꯭ꯔꯣꯁꯇꯤꯡ ꯍꯥꯞꯄꯒ ꯁꯥꯕ ꯗꯤꯖꯥꯏꯟꯁꯤꯡꯗꯣ ꯀꯦꯛꯄꯗꯤ ꯆꯞ ꯃꯅꯔꯦꯗꯅ ꯑꯗꯨꯒꯤꯗꯣ ꯎ ꯌꯥꯝ ꯃꯥꯅ ꯍꯦ ꯇꯧꯊꯣꯔꯛꯄꯁꯦ ꯌꯥꯝ ꯑꯦꯁꯇꯦꯇꯤꯛ ꯑꯣꯏꯔꯒ ꯃꯌꯥꯝꯒ ꯃꯥꯟꯅꯗꯕ ꯑꯩꯅ ꯄꯥꯝꯖꯕ ꯍꯥꯏꯗꯨ ꯍꯦꯛꯇ
ꯀꯗꯥꯏ ꯅꯃꯥꯟꯅꯕꯤ ꯚꯥꯏꯞꯁ ꯃꯥꯟꯅꯗꯣꯏꯅꯦ ꯑꯥ ꯊꯥꯔꯛꯎꯅꯦ ꯌꯦꯡꯒꯦꯅ ꯐꯖꯔꯗꯤ
ꯕꯦꯛ ꯃꯤ ꯍꯦꯞꯄꯤ
ꯕꯦꯛ ꯃꯤ ꯍꯦꯞꯄꯤ
ꯕꯤ ꯑꯦ ꯀꯦ ꯏ
ꯎꯝ
ꯑꯦꯝ ꯏ
ꯎꯝ
ꯍꯩꯁ ꯑꯦ ꯄꯤ ꯄꯤ ꯋꯥꯏ
ꯅꯠꯇ꯭ꯔꯁꯨ ꯅꯪꯅ ꯑꯩꯉꯣꯟꯗ ꯔꯤꯜꯁ ꯑꯣꯏꯅ ꯁꯤꯌꯥꯔ ꯑꯃꯇꯪ ꯇꯧꯔꯛꯄ ꯌꯥꯏ
ꯑꯣꯀꯦ ꯇꯧꯔꯛꯑꯒꯦ
ꯎꯝ
ꯇꯧꯈ꯭ꯔꯦ ꯑꯩꯅ ꯄꯥꯝꯖꯕ ꯍꯥꯏꯗꯣ ꯍꯦꯛ ꯊꯣꯛꯄ ꯍꯥꯏꯇꯥꯔꯦ ꯃꯥꯒꯤꯁꯦ ꯀ꯭ꯌꯨꯠ ꯈꯔ ꯄꯥꯝꯕꯅꯤꯅꯅꯦ
ꯎꯝ
ꯃꯥꯁꯦ ꯑꯍꯥꯟꯕꯗꯗꯤꯅꯦ ꯆꯤꯁ ꯀꯦꯛꯇꯒꯤ ꯍꯧꯕꯅꯦꯕ ꯆꯤꯁ ꯀꯦꯛ ꯁꯥꯕ ꯌꯥꯝ ꯍꯩꯔꯕꯅꯦꯕ ꯃꯥ
ꯎꯝ ꯃꯥꯁꯦ ꯇꯁꯦꯡꯅ ꯁꯥꯔꯒ ꯌꯣꯜꯂꯕꯣ
ꯑꯦ ꯌꯣꯜꯂꯤꯅꯦ ꯆꯥꯕꯒꯤ ꯅꯠꯇꯦꯌꯦ
ꯑꯣ ꯃꯣꯏ ꯀꯩꯁꯥꯝ ꯂꯩꯀꯥꯏ ꯆꯤꯡ ꯃꯥꯜꯂꯦ
ꯀꯩꯁꯥꯝ ꯂꯩꯀꯥꯏ ꯆꯤꯡꯉꯝꯒꯅꯤ ꯂꯧꯔꯦꯝꯕꯝ ꯂꯩꯀꯥꯏꯒꯤ ꯃꯃꯥꯡꯅꯤꯅ
ꯎꯝ ꯑꯗꯨꯗꯤ ꯑꯃꯨꯛ ꯊꯝꯃꯒꯦ
ꯍꯣꯏ ꯍꯣꯏ ꯊꯝꯃꯣ ꯊꯝꯃꯣ